ꯍꯜꯂꯣ ꯍꯜꯂꯣ ꯀꯩꯗꯧꯔꯤꯅꯣ ꯅ
ꯀꯔꯤꯁꯤ ꯇꯗꯦ ꯅꯪ ꯀꯗꯗ ꯀꯔꯤ ꯇꯋꯦ
ꯑꯩꯔꯣ ꯄꯛ ꯊꯅ ꯄꯤꯛꯊꯅ ꯆꯥꯔꯨꯕꯒꯤꯀꯣ ꯍꯧꯖꯤꯛ ꯋꯥꯈꯨꯝꯒ ꯆꯠꯇ꯭ꯔꯗꯤ ꯌꯥ ꯃꯔ ꯑꯣꯏꯅ ꯋꯥꯛꯀꯤꯡ ꯆꯠꯂꯤꯌꯦ ꯅꯪꯗꯤ
ꯁ ꯍꯣꯗꯒꯅꯥ ꯁꯤꯟꯖꯠ ꯆꯥꯎꯥꯎ꯭ꯔ ꯀꯀꯣ
ꯍꯥꯥ
ꯃꯐꯝꯥꯟꯗ ꯊꯣꯂꯥꯏ ꯍꯧ ꯎꯆꯛꯅ
ꯑꯣ ꯁꯤꯡꯖꯨ ꯆꯥꯕ ꯂꯣꯏꯔꯕꯣ
ꯆꯥꯕꯜ ꯁꯤꯡꯖꯨꯒ ꯕꯣꯔꯥꯒꯨꯝꯕ ꯑꯗꯨꯒ ꯃꯈꯥꯏꯩꯗꯨꯥꯏꯩꯗꯨꯀꯣ
ꯑꯥ
ꯊꯔꯒꯋꯥ ꯍꯧꯦ
ꯑꯣ ꯍꯧꯥꯎꯔꯦ ꯑꯗꯨꯗꯤ
ꯍꯥꯎꯦ ꯍꯣꯏ
ꯑꯣ ꯐꯔꯦ ꯐꯔꯦ ꯑꯩꯗꯣꯒ ꯑꯩꯗꯤ ꯆꯥꯛ ꯆꯥꯕꯅꯦꯕꯈꯣꯏꯁꯦ ꯈꯇꯪ ꯍꯥꯡ ꯆꯥꯕꯒꯤꯀꯣ ꯌꯥꯝ ꯂꯥꯅ ꯆꯥꯄꯤꯌꯦ ꯑꯕꯨꯝꯄꯗꯤ ꯍꯥꯕ ꯌꯥ ꯑꯗꯣ ꯃꯌꯥꯝꯗꯤ ꯍꯥꯎꯕꯗꯤ ꯑꯣꯏꯗ꯭ꯔꯦ
ꯑꯗꯨꯗꯤ ꯇꯂꯦ ꯍꯦ
ꯍꯣꯏ ꯆꯥꯛꯁꯦ ꯌꯥꯔꯤꯈꯩꯗꯤ ꯉꯟꯅ ꯉꯟꯅ ꯆꯥꯒꯗꯕꯅꯤꯀꯣ ꯅꯠꯇ꯭ꯔꯗꯤ ꯆꯥꯛ ꯀꯩꯁꯨ ꯆꯥꯉꯕ ꯑꯗꯦ
ꯍ ꯑꯅ ꯆꯠꯄꯗꯨ ꯎꯝ ꯍꯥꯎꯋꯦ
ꯑꯥ ꯐꯔꯦ ꯐꯔꯦ ꯑꯗꯨꯗꯤ ꯀꯅꯥ ꯀꯅꯥ ꯆꯥꯔꯤꯅꯣ
ꯑꯗ ꯍꯥꯏꯦ ꯐ꯭ꯔꯦꯡꯒꯕ ꯑꯗꯨ ꯀꯣ
ꯑ
ꯆꯠꯂꯒ ꯑꯩꯈꯣꯏꯗꯤ ꯆꯥꯏꯑꯦ ꯑꯩꯈꯣꯏ ꯃꯤ ꯇꯔꯨꯗꯤ ꯆꯥꯔꯦ
ꯑꯄꯥ ꯑꯄ ꯐꯔꯦ ꯐꯔꯦ ꯑꯇꯩꯗꯤ ꯀꯩꯀꯩ ꯇꯧꯒꯗꯕ ꯂꯩꯈꯤꯒꯦ
ꯍꯧꯆꯦ ꯇꯨ ꯊꯄ ꯇꯨ ꯂꯩꯆꯦ ꯀꯇ ꯆꯞꯄꯜ ꯂ ꯀꯀꯣ ꯍꯣꯏꯦ ꯋꯥꯛꯀꯤꯡ ꯆꯠꯄꯒ ꯑꯗꯨꯃꯥꯏꯅ ꯂꯩꯕꯤꯅꯤ ꯍꯧꯖꯤꯛꯇꯣ
ꯑꯣ ꯍ ꯍꯣꯏ ꯋꯥꯛꯀꯤꯡ ꯈꯔ ꯆꯠꯂꯅ ꯁꯥꯠꯂꯣ ꯈꯔ ꯑ ꯐꯤꯠ ꯑꯣꯏꯅꯕ
ꯍꯣꯏ ꯑꯗꯨꯅꯦ ꯑꯗꯨꯅꯦ ꯆꯥꯕꯤꯨ
ꯍ ꯍꯣꯏ ꯍꯣꯏ ꯉꯁꯤꯗꯤ ꯀꯩ ꯏꯟꯖꯥꯡ ꯆꯥꯈꯤꯒꯦ ꯗꯤ ꯀꯩ ꯏꯖ ꯌꯥꯝ ꯁꯥꯁꯤ ꯂꯤꯇꯦ
ꯃꯁꯤꯗꯨ ꯎꯝ ꯎ ꯎꯆꯖꯤꯤꯠꯇꯨ ꯈꯟꯗꯦ ꯇꯔ ꯇꯔꯦ ꯊꯗꯤ ꯈꯟꯗ ꯍꯥ
ꯌꯨꯁ ꯑꯌꯨꯀ
ꯑꯌꯨ ꯇꯥꯔꯣꯑꯣ ꯑꯥ ꯑꯌꯨ ꯇꯠꯇꯦ ꯑꯩꯈꯣꯏꯁꯨꯅ ꯁꯤꯗ ꯌꯦꯡ ꯆꯥꯏꯌꯦ
ꯑꯌꯨꯛꯇ ꯌꯦꯟ ꯆꯥꯏꯌꯦꯦ
ꯍꯣꯏ ꯅꯈꯣꯏꯗꯤ
ꯑꯩꯈꯣꯏꯒꯤ ꯉꯁꯤ ꯑꯌꯨꯛꯇ ꯍꯋꯥꯏ ꯊꯣꯡꯕ ꯆꯥꯏꯌꯦ
ꯑꯣ
ꯎꯝ ꯅꯣꯏꯗꯤ ꯌꯦꯟꯊꯣꯡꯕ ꯆꯥꯅꯕꯅꯤꯅ ꯍꯧꯥꯎꯔꯝꯃꯅꯤꯅꯦꯀꯣ
ꯍꯣꯏ ꯍꯣꯏ ꯍꯧꯖꯤꯛ ꯀꯝꯗꯨꯀ ꯑꯍꯣꯧꯕ ꯑꯣ ꯋꯥꯈꯠꯇ ꯆꯥꯏ
ꯐꯔꯦ ꯐꯔꯦ ꯉꯁꯤ ꯀ꯭ꯂꯥꯁꯀꯨꯝꯕ ꯀꯩ ꯀꯩ ꯀꯩ ꯆꯠ ꯇꯕ ꯀꯂꯦꯖ ꯀꯣꯂꯦꯖ ꯀꯨꯝꯕ ꯀ꯭ꯂꯥꯁ ꯀꯨꯝꯕ ꯀꯩꯝ ꯆꯠꯇꯕ꯭ꯔꯣ
ꯃꯦꯁꯤꯗ ꯁꯛꯇꯤ ꯅ ꯌꯥꯈꯣꯏꯒꯗ
ꯦ ꯄꯨꯒꯤꯁꯨ ꯇꯅꯣ
ꯅꯁꯤꯗꯨꯀꯣ
ꯍ
ꯑꯩꯈꯣꯏ ꯑꯗꯨꯃꯥꯏꯅ ꯆꯁꯤꯡꯅ ꯁꯨꯛꯇꯤ ꯄꯤꯔꯦ ꯈꯟꯗꯦ ꯑꯩꯁꯨ ꯎꯝ ꯔꯤꯖꯤꯟꯗꯨ ꯂꯩꯇꯦ ꯑꯗꯨꯃꯥꯏꯅ ꯁꯨꯇꯤ ꯄꯤꯌꯦ ꯑꯗꯨꯅꯦ
ꯑ ꯑꯗꯨꯗꯤ ꯅꯨꯡꯉꯥꯏꯕ꯭ꯔꯥ
ꯍꯣꯏ ꯅꯨꯡꯉꯥꯏꯔꯦ ꯑꯗꯨꯁꯨ
ꯑꯣ ꯑꯗꯣ
ꯍꯣꯏ
ꯍꯥꯏꯔꯛꯑꯣ
ꯀꯔꯤꯌꯥꯦ
ꯑꯁꯤ ꯅꯣꯡꯃꯒꯤ ꯀꯩꯀꯩ ꯇꯧꯔꯤꯒꯦ ꯈꯔ ꯍꯥꯏꯔꯛꯑꯣ
ꯑꯣ ꯑꯣ ꯍꯥꯏꯗꯤꯀ ꯑꯗꯤ ꯇꯦ ꯑꯗꯨ ꯔꯣꯝ ꯅꯔꯣꯝ ꯅꯔ ꯊ ꯑꯗꯨꯝ ꯅꯈꯒꯈꯣꯏꯗ ꯀꯣꯊꯥ ꯑꯣꯈ꯭ꯔꯦ ꯑꯗꯨꯒꯅ ꯂꯣꯏꯅꯃꯛꯦꯟ ꯇꯧꯔ ꯂꯣꯏꯅꯃꯛ ꯏꯁꯇꯨꯗꯦꯟ ꯂꯣꯏꯅꯃꯛ ꯂꯥꯎꯔꯣ ꯑꯗꯨꯒ ꯆꯦꯟ ꯇꯣꯔꯥ ꯑꯩꯅ ꯋꯥꯔꯤꯦ ꯑꯃ ꯁꯥꯥꯏꯒꯦ ꯑꯗꯨꯃꯥꯏ ꯍꯥꯏꯒꯦꯀꯣ
ꯎꯝ
ꯑꯩꯈꯣꯏꯗꯣ ꯑꯗꯨꯔꯗꯤ ꯂꯣꯏꯅ ꯉꯥꯛꯄꯔ ꯑꯩꯈꯣꯏꯒꯤ ꯔꯨꯝ ꯑꯃꯗ ꯑꯗꯨꯅꯦ ꯃꯥ ꯍꯥꯏꯕꯤꯗꯤꯀꯣ ꯍꯧꯖꯤꯛ ꯝꯗ ꯅꯈꯣꯏꯒꯤ ꯑꯦꯛꯖꯥꯝꯁꯨ ꯅꯤꯌꯔ ꯑꯣꯏꯈ꯭ꯔꯦ ꯑꯗꯨ ꯃꯇꯝꯊꯗꯨ ꯂꯩꯇ꯭ꯔꯦ ꯑꯗꯨꯅꯦ ꯍꯧꯖꯤꯛ ꯗꯇꯔ ꯑꯣꯐ ꯏꯁꯇꯗꯤ ꯑꯥꯔꯗꯨ ꯐꯖꯅꯃꯤ ꯇꯤꯟ ꯇꯔꯥꯗꯨꯒ ꯂꯥꯏꯔꯤꯛ ꯍꯧꯖꯤꯛ ꯄꯥꯊꯣꯔꯛꯑꯣ ꯅꯠꯇ꯭ꯔꯗꯤ ꯅꯈꯣꯏꯗ ꯕꯦꯛ ꯄꯦꯄꯔ ꯆꯠꯈꯤꯅꯤ ꯑꯗꯨꯃꯥꯏꯅ ꯍꯥꯏꯔꯤꯨꯅꯦ ꯃꯥꯅ ꯑꯗ ꯑꯗ ꯀꯔꯤ ꯀꯔꯤꯔ ꯍꯥꯏꯔꯒ ꯈꯨ ꯂꯣꯏꯔꯦ ꯑꯗꯨꯒ ꯑꯃꯨꯛꯀ ꯔꯨꯝꯗ ꯆꯠꯈ꯭ꯔꯦ ꯑꯗꯨꯒ ꯑꯃꯨꯛꯀ ꯇꯨꯝꯈ꯭ꯔꯦ ꯑꯩꯈꯣꯏꯗꯣ ꯑꯗꯨ ꯍꯣꯏꯦ ꯑꯗꯨꯒ ꯐ ꯀꯠꯈ꯭ꯔꯦ ꯑꯗꯨꯝ ꯑꯗꯨꯃꯥꯏ ꯆꯥꯛ ꯆꯥꯔꯒ ꯑꯗꯨꯃꯥꯏꯅ ꯂꯩꯔꯒ ꯍꯧꯖꯤꯛ ꯔꯨꯝꯝꯗ ꯐꯂ ꯐꯝꯅꯁꯨ ꯅꯨꯡꯉꯥꯏꯇꯦ ꯑꯗꯨꯒ ꯐ꯭ꯔꯦꯁ ꯑꯦꯌꯥꯔꯁꯨ ꯐꯝꯈ꯭ꯔꯦ ꯑꯗꯨꯅꯦ ꯃꯄꯜꯗ ꯆꯥꯁꯦꯜ ꯑꯗꯨꯒ ꯂꯥꯛꯑꯣ ꯑꯗꯨꯒ ꯄꯩꯁꯥ ꯈꯔ ꯆꯥꯏꯒꯦ ꯄꯨꯅ ꯂꯥꯛꯣ ꯑꯗꯒ ꯑꯩꯈꯣꯏꯗ ꯃꯄꯥꯟꯗꯥꯛ ꯊꯣꯛꯣꯂꯒ ꯍꯧꯖꯤꯛ ꯋꯥꯋꯀꯤꯇ ꯆꯠꯄꯦ
ꯑꯣ ꯑꯗꯨꯗꯤ ꯅꯪꯗꯤ ꯉꯁꯤ ꯀ꯭ꯂꯥꯁꯁꯨ ꯂꯩꯇ꯭ꯔꯕꯅꯤꯅ ꯅꯨꯡꯉꯥꯏꯔꯤꯅꯦꯀꯣ
ꯍꯣꯏ ꯉꯁꯤꯗꯣ ꯀ꯭ꯂꯥꯁꯁꯨ ꯂꯩꯇ꯭ꯔꯦ ꯑꯗꯨꯅ ꯅꯨꯡꯉꯥꯏꯔꯦ
ꯎꯝ
ꯅꯪꯗ ꯀ꯭ꯂꯂꯥꯁ ꯂꯥꯛꯕ꯭ꯔꯣ
ꯍꯣꯏ ꯑꯩꯈꯣꯏ ꯉꯁꯤ ꯀ꯭ꯂꯥꯁ ꯂꯩꯌꯦ ꯑꯩꯈꯣꯏ ꯄꯨꯡ ꯇꯔꯥ ꯑꯗꯒꯤꯅ ꯄꯨꯡ ꯑꯅꯤ ꯐꯥꯎꯕ ꯀ꯭ꯂꯥꯁ ꯇꯧꯋꯦꯕꯀꯣ ꯑꯗꯨꯗꯒꯤ ꯁꯥꯕꯒ ꯀ꯭ꯂꯥꯁ ꯌꯥꯎꯅꯤꯡꯗ꯭ꯔꯦ ꯋꯥꯔꯤꯕ ꯑꯩꯈꯣꯏꯗꯣ ꯑꯗꯣ ꯑꯣꯖꯥꯅ ꯍꯥꯏꯕꯅꯤꯅ ꯀ꯭ꯂꯥꯁ ꯗꯣ ꯌꯥꯎꯗ ꯌꯥꯗ꯭ꯔꯕꯅꯤꯅ ꯌꯥꯎꯔꯨꯔꯦ ꯌꯥꯎꯕ ꯂꯣꯏꯔꯒ ꯍꯜꯂꯛꯑꯦ ꯀ꯭ꯂꯥꯁꯇꯨ ꯍꯜꯂꯛꯑꯒ ꯉꯥꯏꯥꯛꯇꯪ ꯄꯣꯊꯔꯑꯦ ꯉꯥꯏꯥꯛꯇꯪ ꯄꯣꯊꯥꯔꯒ ꯍꯧꯖꯤꯛ ꯁꯨꯝ ꯑꯇꯩ ꯑ ꯑꯩꯈꯣꯏꯗꯣ ꯉꯍꯥꯛ ꯂꯩꯔꯒ ꯆꯥꯛ ꯊꯣꯡꯗꯣꯏꯅꯦꯕꯀꯣ ꯑꯗꯨꯒꯤ ꯀꯩꯀꯩ ꯀꯩꯀꯩ ꯂꯩꯁꯤꯒꯦꯅ ꯑꯩꯈꯣꯏꯗ ꯊꯣꯛꯂꯛ ꯊꯣꯛꯂꯛꯀꯦ ꯇꯧꯔꯝꯕꯅꯦꯕ ꯑꯗꯨꯝ ꯊꯣꯛꯂꯛꯀꯗꯕꯗꯣ ꯍꯧꯖꯤꯛ ꯅꯨꯡꯁꯥ ꯃꯌꯥꯝ ꯁꯥꯕꯒꯤ ꯌꯥꯝ ꯁꯥꯠꯂꯤꯗꯨꯅ ꯊꯣꯛꯄꯗꯣ ꯉꯝꯗ꯭ꯔꯦꯕ ꯑꯗꯨ ꯉꯥꯏꯍꯥꯛꯇꯪ ꯂꯩꯔꯒ ꯊꯣꯛꯁꯦꯅ ꯑꯗꯨꯃꯥꯏꯅ ꯍꯥꯏꯅꯔꯒ ꯂ
ꯑꯩꯈꯣꯏꯒꯤ ꯌꯨꯝꯗ ꯁꯥꯏꯠꯇꯨ ꯀꯣ ꯌꯥꯝꯅ ꯁꯥꯕ꯭ꯔꯣ ꯍꯧꯖꯤꯛꯀꯥꯟ
ꯑꯩ ꯁꯥꯏꯌꯦ ꯁꯥꯏꯌꯦ ꯌꯥꯝꯅ ꯁꯥꯏꯌꯦ
ꯍꯣꯏ ꯍꯧꯖꯤꯛꯇ ꯍꯧꯖꯤꯛꯀꯥꯟꯗ ꯌꯥꯝꯅ ꯁꯩꯌꯦꯀꯣ
ꯍꯣꯏ ꯁꯥꯔꯦ
ꯎꯝ
ꯑꯃ ꯁꯥꯕ ꯍꯦꯟꯕꯒꯤ ꯃꯤ ꯁꯤꯕ ꯂꯩꯇ꯭ꯔꯣ
ꯍ
ꯍꯥꯏꯗꯤ ꯁꯥꯕ ꯍꯦꯟꯕꯗꯒꯤ ꯃꯤ ꯊꯤꯕꯗꯣ ꯁꯤꯕ ꯍꯥꯏꯗꯤ ꯗꯦꯠ ꯑꯣꯏꯕꯗꯣ
ꯍꯣꯏ ꯍꯣꯏ ꯍꯣꯏ ꯁꯤ ꯑꯃ ꯑꯗꯨꯒꯨꯝꯕꯁꯨ ꯏꯁꯤꯡꯁꯨ ꯊꯣꯠꯇꯦ ꯑꯗꯨꯅꯤꯀꯣ
ꯎꯝ
ꯏꯁꯀꯥꯔꯁꯤꯇꯤ ꯑꯣꯐ ꯋꯥꯇꯔ ꯑꯗꯨꯒꯨꯝꯕ ꯂꯥꯛꯑꯦ ꯑꯗꯨꯅꯦ
ꯍꯣꯏ ꯂꯩꯌꯦꯦ ꯊꯧꯅ ꯇꯧꯅ ꯎꯝ
ꯎ
ꯀꯩꯗ
ꯍꯥꯏꯠꯇꯦ ꯑꯌꯣ
ꯑꯣꯑꯣ ꯍꯥꯟꯅꯗꯧꯅꯀꯣ ꯑꯩꯈꯣꯏꯗꯤ ꯎ ꯌꯥꯝꯅ ꯅꯨꯡꯉꯥꯏꯕ ꯍꯥꯏꯗꯣꯏꯔꯥ ꯑꯗꯨꯗꯣ ꯑꯣ ꯏꯖꯀꯣ
ꯍꯣꯏ ꯍꯣꯏ
ꯉꯥꯏꯍꯥꯛ ꯂꯩꯔꯦ ꯑꯃꯃꯨꯛ ꯍꯥꯏꯜꯔꯛꯀꯅꯤ ꯉꯥꯏꯍꯥꯛ ꯂꯩꯔꯦ ꯑꯗꯨ ꯇꯧꯔꯦ ꯑꯃꯨꯛ ꯍꯥꯏꯔꯛꯀꯅꯤ ꯑꯗꯨꯅ ꯋꯥꯔꯦ ꯑꯩꯈꯣꯏ ꯇꯦꯟꯃꯛꯇꯤ
ꯑꯗꯨꯅꯦꯗꯤꯔꯦ
ꯎꯝ ꯑꯗ ꯑꯇꯩꯇꯩ ꯆ ꯂꯩꯗꯅ ꯑꯇꯣꯞꯄ ꯀꯩ ꯀꯩ ꯇꯧꯒꯗꯕ ꯂꯩꯒꯦ ꯀꯩꯝ ꯂꯩꯇꯕ꯭ꯔꯣ
ꯍꯧꯖꯤꯛꯀꯥꯟ ꯝ ꯂꯩꯦ ꯑꯗꯨ ꯑꯩꯈꯣꯏꯗ ꯍꯧꯖꯤꯛ ꯉꯁꯤꯣ ꯍꯧꯛꯇꯤ ꯑꯣꯏꯔꯅꯤꯀꯣ
ꯎꯝ
ꯑꯗꯨꯅꯦ ꯊꯕꯛꯁꯨ ꯈꯣꯠꯠꯇꯦ ꯂꯣꯏꯔ ꯋꯥꯔꯒ ꯑꯅ ꯃꯥꯗꯤ ꯎꯝ ꯕꯦ ꯐꯝꯔꯒ ꯑꯗꯨꯃꯥꯏꯅ ꯇꯨꯝ ꯇꯨꯝꯂꯒ ꯑꯗꯨꯅ ꯍꯧꯖꯤꯛꯅ ꯍꯧꯨꯛ ꯈꯜꯂꯛꯏ
ꯍ
ꯗ꯭ꯌꯨꯇꯤ ꯆꯂꯦ ꯍꯥꯏꯔ ꯆ ꯇ ꯍꯥꯏꯔꯣ
ꯅꯁꯨꯗ ꯑꯩꯗ ꯆꯠꯇꯦ ꯑꯩꯈꯣꯏꯗ ꯁꯨ ꯇꯤꯜꯂꯤꯑꯦ ꯁꯨꯇꯤ ꯂꯩꯌꯦ ꯑꯩꯈꯣꯏꯗꯤ ꯑꯗꯨꯅꯦ ꯑꯃꯁꯨ ꯆꯠꯇꯦ ꯇꯨꯠꯇꯤꯗ
ꯑ ꯑꯗꯨꯗꯤ ꯗꯤꯗꯤꯁꯨ ꯆꯠꯇ꯭ꯔꯦ ꯉꯁꯥꯏꯁꯨ ꯄꯣꯊꯥꯔꯨꯔꯦ ꯑꯥ ꯑꯗꯨꯗꯒꯤ ꯍꯧꯖꯤꯛ ꯍꯧꯖꯤꯛꯁꯨ ꯉꯍꯥꯁꯤꯡꯁꯨ ꯆꯥꯔꯨꯔꯦꯅ ꯍꯥꯏꯔꯦ ꯑꯩꯗꯤ ꯀꯩꯀꯩ ꯇꯧꯗꯣꯏꯕ ꯅꯪꯗꯤ
ꯑꯁꯤꯁꯤꯗ ꯍꯧꯖꯤꯛꯇꯨ ꯂꯣꯏꯔꯦꯗ ꯀꯀꯣꯟ
ꯎꯝ
ꯎꯝ ꯑꯩꯒꯤ ꯗ꯭ꯔꯦꯁꯁꯨ ꯈꯗꯤ ꯈꯤꯇꯪꯅꯩꯌꯦ ꯃꯣꯞꯄꯗꯨꯀꯣ
ꯎꯝ
ꯑꯗꯨꯒ ꯍꯣꯂꯀ ꯋꯥꯁ ꯇꯧꯒꯦ ꯑꯗꯨꯒ ꯑꯗꯨꯃꯥꯏꯅ ꯑꯦꯁꯥꯏꯟꯃꯦꯟꯒꯨꯝꯕ ꯀꯔꯤ ꯅꯣꯠꯀꯨꯝꯕ ꯀꯔꯤ ꯀꯔꯤ ꯂꯩ ꯑꯗꯨꯒꯨꯝꯕ ꯑꯗꯨ ꯎꯁ ꯂꯩꯦ
ꯑꯣ ꯑꯗꯨꯃꯥꯏꯅ ꯐꯝꯒ ꯂꯩꯔꯨꯅꯤ
ꯗꯤ ꯅꯣꯏꯒꯤ ꯅꯣꯠꯁꯀꯨꯝꯕ ꯑꯦꯁꯥꯏꯟꯃꯦꯟꯒꯨꯝꯕꯗꯣ ꯀꯌꯥꯝ ꯄꯤꯒꯦ ꯑꯣꯖꯥꯅ
ꯑꯦ ꯑꯩꯈꯣꯏꯒꯤꯗꯨ ꯌꯥꯝ ꯂꯩꯌꯦ ꯎꯝ ꯑꯦꯁꯥꯏꯟꯃꯦꯟ ꯍꯧꯖꯤ ꯀꯥꯟꯗ ꯂꯣꯏꯔꯦ ꯑ ꯈꯤꯇꯪ ꯂꯩꯔꯦ ꯑꯗꯨ ꯑꯣꯏꯔꯁꯨ ꯀꯦꯁꯀꯨꯝꯕ ꯀꯦꯁ ꯏꯁꯇꯗꯤꯒꯨꯝꯕ ꯑꯗꯨꯒ ꯀꯦꯁꯕꯨꯛꯀꯨꯝꯕꯗꯤ ꯃꯌꯥꯝ ꯂꯩꯌꯦ ꯑꯩꯈꯣꯏꯗꯣ
ꯑꯕ ꯑꯗꯨꯦ
ꯑꯗꯨꯗꯤ ꯉꯥꯏꯍꯥꯛ ꯉꯥꯏꯍꯥꯛꯄ ꯋꯥꯔꯁꯨ ꯋꯥꯅ ꯉꯥꯏꯍꯥꯛ ꯉꯍꯥꯛ ꯏꯅꯕ ꯏꯊꯣꯛꯑꯒ ꯂꯣꯏꯁꯟꯅꯕ ꯇꯧꯈꯣ
ꯍꯣꯏ
ꯑꯗꯨ ꯂꯩꯔꯦ ꯑꯗꯨꯒ ꯎ ꯁꯟꯗꯦꯒꯨꯝꯕ ꯅꯠꯇ꯭ꯔꯒ ꯁꯨꯝ ꯍꯌꯦꯡꯒꯨꯝꯕꯗꯗꯤ ꯀꯩꯀꯩ ꯄ꯭ꯂꯥꯟ ꯂꯩꯒꯦ ꯇꯧꯅꯕ
ꯍꯥꯏꯗꯨ ꯑꯩꯗꯤꯤꯟ ꯃꯄꯥꯟꯗ ꯆꯠꯈꯤꯅꯤ ꯍꯥꯏꯗꯤ ꯁꯨꯇꯤ ꯂꯣꯏꯔꯒ ꯀꯣ ꯃꯄꯜꯗ ꯆꯠꯀꯅꯦ ꯑꯗ ꯖꯔ ꯇ ꯊꯔꯀ ꯎꯝ ꯄꯣꯠ ꯑꯃ ꯄꯣꯠ ꯑꯃ ꯕꯥꯏ ꯇꯧꯈꯤꯅꯤ ꯑꯩꯒꯤ ꯏꯁꯨꯗꯨꯀꯣ
ꯑꯥ
ꯍꯧꯖꯤꯛꯀꯥꯟꯗ ꯑꯩꯒꯤ ꯆꯄꯜꯗꯨꯣ ꯁꯤꯒꯥꯏꯈ꯭ꯔꯦ ꯑꯗꯨꯅꯦ ꯑꯩꯗꯤ ꯆꯄꯥꯛꯜ ꯑꯅꯕ ꯄꯥꯝꯃꯦ ꯑꯗꯨ ꯃꯄꯥꯟ ꯆꯥꯂꯀ ꯑꯗꯨ ꯊꯦꯡꯉꯤꯅꯤ
ꯑꯣ ꯅꯣꯏ ꯀꯌꯥ ꯆꯠꯇꯣꯏꯅꯣ
ꯑꯗꯤ ꯍꯨꯖꯤꯛ ꯍꯨꯖꯤꯛꯇ ꯍꯥꯏꯦ ꯎꯝ ꯍꯌꯦꯡꯗꯣ ꯑꯩꯈꯣꯏꯗꯣ ꯀ꯭ꯂ꯭ꯂꯁ ꯂꯤꯑꯦ ꯑꯗꯨꯅꯦ ꯃ ꯑꯇꯣꯞꯄꯁꯨ ꯆꯪꯉꯤ ꯑꯗꯨ ꯑꯣꯏꯔꯁꯨ ꯀ꯭ꯂꯥꯁꯗ ꯕꯥꯟ ꯇꯧꯔꯒ ꯆꯠꯄꯗꯨ ꯅꯨꯡꯉꯥꯏꯇꯩꯍꯦ ꯑꯗꯨꯅꯦ ꯑꯩ ꯈꯖꯤꯛꯇꯨ ꯆꯒꯦ ꯑꯗꯨꯒ ꯑꯩꯗꯤ ꯑꯩꯒꯤ ꯐ꯭ꯔꯦꯟ ꯑꯃ ꯂꯩꯌꯦ ꯃꯄꯥꯟꯗ ꯗ ꯃꯥꯗꯨ ꯀꯣꯔꯔꯒ ꯑꯩꯦ ꯅꯃꯤꯒꯠ ꯆꯀꯤꯅꯤ
ꯑꯣ ꯑꯣ ꯑꯗꯨꯗꯤ ꯅꯪ ꯍꯧꯖꯤꯛ ꯆꯠꯀꯅꯦꯕ
ꯍꯣꯏ ꯍꯣꯏ
ꯑꯣ ꯂꯨ ꯈꯖꯤꯛꯇ ꯅꯨꯡꯁꯥ ꯌꯥꯝ ꯁꯥꯕꯅꯤꯅ ꯉꯍꯥꯛꯇꯪ ꯂꯩꯔꯒ ꯆꯠꯂꯣꯀꯣ ꯅꯠꯇ ꯅꯠꯇ꯭ꯔꯒꯗꯤ ꯌꯥꯝ ꯁꯥꯕꯒꯤ ꯈꯅꯥꯥꯡꯗꯣ ꯋꯥꯔꯅꯤꯕ
ꯍꯣꯏ ꯍꯣꯏ ꯑꯗꯨꯁꯅꯦ ꯍꯧꯖꯤꯀꯥꯟ ꯕꯤꯍꯅꯁꯥꯏꯌ ꯀꯣ ꯗꯦꯦꯛꯅ ꯇꯟꯗꯣ
ꯎꯝ ꯁꯥꯏ ꯁꯥꯏ ꯑꯌꯨꯛꯁꯨ ꯑꯌꯨꯛ ꯑꯩꯈꯣꯏꯅ ꯑꯌꯨꯛꯀꯤ ꯄꯨꯡ ꯃꯉꯥ ꯈꯔ ꯍꯦꯜꯂꯛꯑꯒ ꯗꯤ ꯅꯨꯡꯁꯥ ꯁꯥꯔꯒ ꯌꯥꯝ ꯁꯥꯔꯦꯀꯣ
ꯍꯣꯏ
ꯑꯗꯨꯅ ꯀꯩꯁꯨ ꯇꯨꯝꯕꯁꯨ ꯉꯝꯗ꯭ꯔꯦ ꯐꯦꯟ ꯊꯥꯔꯁꯨ ꯑꯁꯥꯕ ꯅꯨꯡꯁꯤꯠ ꯉꯥꯛꯇ ꯁꯤꯠꯄꯒꯤ ꯑꯣꯣꯝꯆꯥꯛꯅꯔꯒ ꯀꯥꯗꯒ ꯂꯩꯁꯟꯕꯒ ꯑꯗꯨꯝ ꯁꯥꯔꯦ ꯌꯥꯗ꯭ꯔꯦ ꯍꯟꯗꯛꯇꯤ
ꯑꯣ ꯑꯗꯨꯅꯦ ꯆꯟ ꯊꯥꯔꯁꯨ ꯆꯪꯒꯦ ꯎꯝ ꯅꯨꯡꯉꯥꯏꯇ꯭ꯔꯦ ꯍꯧꯖꯤꯛꯇꯛꯇꯣ ꯁꯥꯏꯌꯦꯦ
ꯎꯝ
ꯆꯤꯅꯦꯁꯒꯨꯝꯕ ꯑꯗꯨꯒꯨꯝꯕ ꯀꯣꯟꯅꯒꯨꯝꯕꯗ ꯍꯧꯖꯤꯛ ꯀꯥꯟꯗ ꯂꯩꯇ꯭ꯔꯦ ꯌꯦꯝꯁꯥꯏ
ꯅꯠꯇ꯭ꯔꯥ ꯅꯠꯇ꯭ꯔ ꯑꯣꯈꯣꯏ ꯃꯌꯥꯝ ꯁꯥꯔꯗꯤ ꯑꯇꯣꯞꯄ ꯃꯐꯝꯗꯒꯤ ꯌꯥꯝ ꯁꯥꯔꯝꯃꯅꯤꯀꯣ
ꯍꯣꯏ ꯍꯣꯏ ꯑꯁꯤꯗ ꯁꯨꯛ ꯌꯥꯝ ꯁꯥꯏꯗꯒꯨꯝꯕ ꯗꯜꯂꯤꯒꯨꯝꯕ ꯑꯗꯨ ꯀꯔꯤꯒ ꯌꯥꯝꯅ ꯁꯥꯏꯅꯦ ꯍꯧꯖꯤꯛꯀꯥꯟ
ꯍ ꯍꯣꯏ ꯁꯥꯏꯌꯦ
ꯍꯣꯏ
ꯆꯪꯐꯝ ꯆꯥꯐꯝ ꯈꯪꯗꯦꯀꯣ ꯁꯨꯝ ꯂꯩꯌꯦ ꯖꯤꯒꯣ ꯅꯣꯏꯒꯤ ꯑꯦꯛꯁꯥ ꯀꯔꯝ ꯀꯥꯟꯗ ꯂꯩ ꯍꯥꯏꯒꯦ
ꯑꯦꯛꯖꯥꯝ ꯇꯣ ꯍꯧꯖꯤꯛꯀꯥꯟ ꯃꯁꯥꯟꯅ ꯈꯪꯗꯌꯦ ꯑꯩꯈꯣꯏꯗꯤ ꯎ ꯆꯠꯁꯦꯡꯅ ꯍꯥꯏꯕꯗꯨ ꯀꯣ
ꯑꯝ
ꯎꯝ ꯗꯤꯁ ꯃꯟꯗ ꯂꯥꯁ ꯋꯤꯛꯗꯀꯣ
ꯎꯝ
ꯍꯇ ꯀꯦꯗꯣ ꯍꯔ ꯗꯤꯁꯃꯥꯟꯗ ꯍꯥꯏꯔꯗꯤ ꯅꯠꯇ꯭ꯔꯗꯤ ꯑꯣꯒꯥꯁ ꯐ ꯑꯣꯀꯦ ꯑꯗꯨꯝꯅꯨꯡꯉꯌꯦ
ꯑꯣ ꯑꯗꯨꯗꯤ ꯅꯣꯏ ꯑꯦꯛꯖꯥꯝ ꯀꯨꯏꯗ꯭ꯔꯦꯅꯦ ꯀꯣ
ꯍꯣꯏ ꯍꯧꯖꯤꯛꯀꯥꯟ ꯃꯇꯝꯁꯨ ꯂꯩꯇ꯭ꯔ
ꯇꯥꯏꯕ
ꯃꯥꯟ ꯂꯥꯏꯇ꯭ꯔꯦ ꯍꯨꯖꯤꯛꯗꯨ
ꯑ
ꯑꯦꯛꯖꯝꯁꯨ ꯍꯦꯟꯅ ꯑꯩꯈꯣꯏꯒꯤ ꯍ ꯍꯧꯖꯤꯛꯅ ꯏꯁꯇꯥꯔꯠ ꯇꯧꯈꯤꯕꯅꯦꯕ ꯨ ꯑꯦꯛꯖꯥꯝꯁꯨ ꯂꯥꯛꯀꯅꯤ ꯑꯗꯨꯒꯟ ꯑꯦꯟ ꯁꯤ ꯐꯥꯏꯅꯦꯜ ꯑꯦꯛꯖꯝ ꯌꯥꯀ
ꯎꯝ ꯑꯗꯨꯅ ꯅꯥꯍꯟꯕ ꯌꯥꯗꯦ ꯈ ꯅꯥꯔꯒꯗꯤ ꯀꯩꯝꯇ ꯇꯧꯕ ꯉꯝꯃꯔꯣꯏ